ꯍꯜꯂꯣ
ꯅꯨꯡꯉꯥꯏꯔꯤꯕꯣ
ꯇꯉꯥꯔꯤꯌꯦ
ꯑꯩꯅ ꯋꯥꯔꯤ ꯑꯅꯧꯕ ꯑꯃ ꯍꯥꯏꯗꯧꯕ ꯂꯩꯌꯦ
ꯀꯔꯤꯋꯥꯔꯤꯅꯣ
ꯑꯗꯣ ꯀꯣꯟꯅ ꯍꯥꯏꯔꯒꯦ ꯁꯤꯗꯗꯤ ꯍꯥꯏꯔꯔꯣꯏꯒꯦ
ꯊꯝꯆꯜꯂꯣ ꯑꯗꯨꯗꯤ ꯆꯥꯛ ꯆꯥꯔꯕ
ꯊꯝꯖꯤꯟꯒꯦ ꯆꯥꯔꯦ ꯅꯪ ꯆꯥꯔꯕꯥꯎ
ꯆꯥꯔꯦꯒ ꯌꯦꯟꯖꯥꯡ ꯆꯥꯔꯕ
ꯀ ꯃꯥꯅ ꯀꯥꯡꯪꯍꯧ ꯉꯧꯋꯦ ꯃꯣꯔꯦ ꯈꯥꯖꯤꯟꯒꯠꯇꯧꯔꯀꯣ ꯑꯗꯨ ꯆꯥꯔꯦ ꯑꯗꯨꯒ ꯑꯗꯨ ꯈꯛꯇꯪ ꯆꯥꯔꯦ ꯆꯥꯛ ꯑꯩꯈꯣꯏꯆꯦꯗꯨ ꯆꯥꯛ ꯌꯥꯝ ꯆꯥꯗꯦ ꯅꯨꯡꯗꯥꯡꯗꯤ ꯑꯗꯨꯅ ꯍꯤꯟꯖꯥꯡꯗ ꯊꯣꯡꯗ꯭ꯔꯁꯨ ꯌꯥꯔꯦꯅ ꯀꯥꯡꯍꯧ ꯉꯥꯛꯇꯪ ꯊꯣꯡꯉ ꯆꯥꯔꯦ
ꯍꯥꯎ꯭ꯔꯦ
ꯇꯥꯎꯔꯦ
ꯃꯌꯥꯝ ꯃꯌꯥꯝ ꯆꯥꯗꯧꯅꯦ ꯆꯥꯔꯦ
ꯑꯩꯅꯅ ꯀꯥ
ꯆꯥꯔꯦ ꯑꯩꯈꯣꯏꯒꯤꯅ ꯍꯋꯥꯏ ꯃꯨꯕꯤꯒ ꯑꯂꯨꯒ ꯃꯩꯔꯣꯜꯂꯦ ꯑꯗꯨꯒ ꯉꯔꯥꯡ ꯑ ꯍꯥꯏꯕꯗꯣ ꯑꯗꯨꯗꯨꯃ ꯉꯧꯔꯦ ꯑꯗꯨꯗꯨꯒ ꯌꯥꯥꯔꯦ
ꯍꯥꯎ꯭ꯔꯦ ꯑꯗꯨꯗ ꯑꯩ ꯈꯨꯠꯆ ꯁꯤꯗ ꯂꯩꯈ꯭ꯔꯦꯕ
ꯃꯣꯔꯣꯛ ꯁꯥꯔꯒ ꯃꯣꯔꯣꯛ ꯁꯥꯕꯁ ꯆꯥꯛ ꯌꯥꯝ ꯆꯪꯉꯤꯅꯦ
ꯆꯪꯕꯅꯤ ꯆꯪꯕꯅꯤ ꯍꯥꯎꯕꯅꯤ
ꯃꯣꯔꯣꯛꯁ ꯑꯗꯨꯝ ꯆꯥꯥꯁꯟꯈꯤꯕ ꯆꯁꯤ ꯃꯌꯥꯝꯁꯤ ꯆꯥꯛꯊꯣꯛꯀꯦꯕ ꯑꯩ ꯌꯥꯔꯔꯣꯏ ꯑꯩ ꯗꯥꯏꯠ ꯇꯧꯗ꯭ꯔꯗꯤ ꯌꯥꯔꯔꯣꯏ
ꯑꯩꯗꯤꯅꯥꯔꯣꯏꯖꯥꯕ꯭ꯔꯣꯥ ꯅꯠꯇ꯭ꯔꯣ
ꯐꯤꯌꯔꯋꯦꯜꯗ ꯁꯤ ꯈꯔ ꯐꯖꯅꯕ ꯑꯩ ꯍꯧꯖꯤꯛꯇꯒꯤ ꯇꯧꯔꯅꯤ ꯐꯤꯌꯔꯋꯦꯜꯗꯣ ꯑꯥꯒꯁ ꯇꯥꯗꯧ ꯃꯥꯜꯂꯦ ꯍꯥꯏ ꯍꯥꯏꯦ
ꯎꯝ ꯇꯥꯅꯤꯌꯦ ꯄꯦꯁꯥ ꯆꯪꯉꯛꯑꯒ ꯇꯥꯗꯣꯏꯅꯦ ꯑꯗꯣ ꯑꯩ ꯑꯩ ꯈꯨꯗꯥꯡꯁꯤꯗ ꯂꯩꯔꯕ
ꯀꯩꯗꯧꯕꯩ ꯁꯤꯗꯔꯤꯅꯣ
ꯏꯁꯤꯡ ꯖꯥꯔ ꯑꯃ ꯊꯥꯡꯉꯨꯔꯦ ꯅꯠꯇꯦ ꯏꯁꯤꯡ ꯖꯥꯔ ꯑꯃ ꯊꯥꯡꯉꯨꯔꯦ ꯍꯧꯖꯤꯛ ꯍꯧꯖꯤꯛ ꯏꯁꯤꯡꯗꯣ ꯂꯩ ꯑꯩꯈꯣꯏ ꯖꯥꯔꯗꯣ ꯂꯣꯏꯈ꯭ꯔꯦꯅ ꯖꯥꯔ ꯊꯥꯡꯖꯤꯜꯂꯨꯔꯦꯕ ꯑꯗꯨꯒꯤꯅꯦꯕ ꯀꯨꯏꯅ ꯑꯔꯨꯝꯕ ꯄꯨꯔꯗ꯭ꯔꯒ ꯄꯨꯈꯤꯕꯒꯤꯔ ꯍꯪꯁ
ꯇꯪꯅꯥ
ꯅꯇꯦꯍꯦ ꯑꯅꯤ ꯑꯅꯤ ꯅꯪꯁꯨ ꯑꯗꯨꯗ ꯑꯃꯁꯤꯅ ꯍꯦꯟꯂꯨꯝꯅ ꯄꯨꯕ ꯌꯦꯠ ꯊꯪꯕꯁꯤꯅꯦ ꯍꯦꯅ
ꯃꯅꯤꯡꯋꯥꯏꯗꯣ ꯄꯥꯏꯕꯒꯤ ꯎꯝ ꯌꯥꯝꯡ ꯀꯜꯂꯤ ꯖꯥꯠꯅꯤꯅꯦ
ꯀꯜꯂꯍꯦ ꯅꯃꯅꯕꯤꯁꯤ ꯅꯪ ꯈꯪꯉꯛꯇꯣꯏꯅꯤ ꯑꯗꯨꯕꯨ ꯈꯨꯗꯥꯡꯁꯤꯗꯔꯦ ꯍꯧꯖꯤꯛꯇ
ꯑꯦꯛꯁꯔꯁꯥꯏꯁ ꯇꯧꯕ ꯑꯃ ꯁꯨꯃꯥꯏꯅ ꯈꯔ ꯂꯦꯡ ꯈꯣꯠꯇꯅ ꯇꯧꯅꯨ ꯈꯨꯠꯇꯣ
ꯑ ꯐꯖꯒꯤꯅ ꯍꯥꯏ
ꯅ ꯄꯥꯏꯁꯟꯅꯧꯋꯣ ꯄꯥꯏꯁꯟꯅꯔꯗꯤ ꯐꯔꯛꯄꯅꯦ ꯇꯥꯗꯔꯥ ꯍꯥꯏꯁꯦ
ꯀꯥꯏꯃꯦ ꯀꯥꯏ ꯃꯁꯤ ꯃꯁꯤꯟ
ꯌꯥꯝ ꯇꯞꯄꯦ ꯈꯔ ꯆꯪꯁꯤꯜꯂꯛꯑꯣ
ꯀꯩꯗ ꯇꯞꯄꯤꯅꯣ ꯁꯥꯝꯅ ꯌꯥꯗꯔꯦ ꯐꯣꯟꯁꯦ ꯏꯅꯥꯛ ꯇꯥꯅꯦ ꯊꯝꯃꯤꯁꯦ
ꯅꯅꯥꯛꯇ ꯊꯝꯃꯕꯁꯨ ꯇꯥꯗꯔ꯭ꯕꯗꯣ
ꯑꯗꯨꯗꯤ ꯑꯅꯥ ꯅꯠꯇ꯭ꯔꯕꯗꯣ
ꯀꯩ ꯅꯨꯃꯤꯠꯇꯕ ꯃꯟꯗꯦ ꯅꯨꯃꯤꯠꯇ ꯍꯥꯏꯔꯣ ꯃꯣꯏ ꯆꯥꯛꯇꯣ
ꯑꯪ
ꯎꯝ ꯃꯤ ꯌꯥꯝꯗꯧ ꯃꯥꯟꯕ꯭ꯔꯥ ꯇꯥꯗꯔ꯭ꯦꯕꯣ ꯅꯪ ꯉꯥꯥꯡꯂꯤꯗꯣ
ꯇꯥꯕ꯭ꯔꯣ ꯇꯥꯕ꯭ꯔꯥ ꯇꯥꯏꯌꯦ ꯑꯃ ꯆꯥꯛꯇꯣ ꯃꯣꯏꯁꯨ ꯒ꯭ꯔꯨꯞ ꯃꯣꯏ ꯒ꯭ꯔꯨꯞꯇ ꯍꯥꯏꯕꯗꯨꯗ ꯑꯩꯗꯤ ꯃꯣꯏ ꯅꯨꯄꯥ ꯃꯈꯩ ꯆꯥꯟꯅꯕꯒꯤ ꯃꯣꯏ ꯃꯌꯨꯝꯗ ꯀꯩ ꯀꯩ ꯑꯗꯨ ꯑꯗꯥ ꯁꯤꯜꯂꯤ ꯕ꯭ꯔꯥ ꯍꯥꯏꯅ ꯈꯜꯂꯦꯕ ꯑꯗꯨꯗꯨꯒ ꯑꯗꯨꯗꯨꯒ ꯑꯣꯏꯔꯝꯗ꯭ꯔꯦ ꯑꯗꯨꯒ ꯃꯣꯏꯅ ꯀꯩꯅꯣꯗꯨꯅ ꯑꯣꯐꯤꯁꯦꯜꯂꯤ ꯀꯃꯥꯏꯅ ꯍꯥꯏꯗꯣꯏꯅꯣ ꯍꯪꯉꯛꯄꯗꯩꯗꯤ ꯑꯦ ꯑꯗꯨꯗꯒꯤ ꯀꯩꯅꯣꯅꯁꯨ ꯍꯥꯏꯔꯛꯑꯝꯕ ꯑꯩꯉꯣꯟꯗ ꯆꯥꯛꯀꯤ ꯂꯥꯛꯑꯣꯏꯗ꯭ꯔꯥ ꯈꯣꯜꯂꯣꯏꯗ꯭ꯔꯥꯅ ꯑꯩꯅ ꯑꯩ ꯗꯕꯨꯗꯤ ꯂꯥꯛꯀꯦ ꯇꯧꯔꯤꯗꯅ ꯑꯩ ꯌꯦꯡꯉꯦ ꯃꯟꯗꯦ ꯂꯥꯛꯀꯦ ꯇꯧꯕꯗꯨꯅ ꯆꯥꯛ ꯅꯪꯅꯕ ꯂꯥꯛꯑꯣꯏꯗ꯭ꯔꯥ ꯈꯣꯠꯂꯣꯏꯗ꯭ꯔꯥꯅ ꯍꯪꯉꯛꯑꯝꯕ
ꯎꯝ ꯑꯗꯨꯗꯤ ꯆꯥꯛꯁꯤꯟꯕ ꯍꯥꯏꯁꯦ ꯈꯪꯗꯦ ꯇꯜꯂꯥꯗꯤ ꯇꯜꯂꯗꯤ ꯇꯜꯂꯦ ꯑꯣꯖꯥ ꯃꯌꯥꯝꯒ ꯆꯥꯃꯤꯟꯅꯕꯗꯣ ꯇꯜꯂꯦ
ꯑꯣꯖꯥꯒ ꯑꯣꯏꯅ ꯆꯥꯃꯤꯟꯅꯕ ꯍꯥꯏꯁꯦ ꯑꯣꯖꯥꯒ ꯑꯩꯈꯣꯏꯒ ꯆꯥꯃꯤꯟꯅꯔꯨꯏ ꯀꯩꯅꯣ ꯑꯩꯈꯣꯏꯁꯨ ꯑꯩꯈꯣꯏ ꯊꯣꯛꯄꯅꯤ ꯈꯣꯏꯁꯨ ꯈꯣꯏ ꯊꯣꯛꯄ ꯃꯣꯏꯁꯨ ꯃꯣꯏ ꯊꯣꯛꯄ ꯀꯔꯤꯅꯣ ꯅꯪ ꯉꯥꯎꯔꯕ ꯃꯥꯜꯂꯦ ꯆꯥꯛ ꯈꯥꯏ ꯆꯥꯎꯈꯠꯅꯕ ꯍꯥꯏꯔꯒ ꯆꯥꯛ ꯌꯦꯟꯁꯥꯡ ꯊꯣꯡꯗꯅ ꯅꯪ ꯀꯣꯏ ꯆꯠꯂꯒ ꯥ ꯆꯥꯛ ꯆꯥꯅꯅꯗꯤ ꯄ꯭ꯂꯦꯇꯔ ꯑꯣꯏꯅ ꯄ꯭ꯂꯦꯇꯔ ꯑꯣꯏꯅ ꯇꯧꯗꯣꯏꯔꯝꯅꯤꯌꯦ
ꯎꯝ ꯑꯩꯅ ꯑꯩꯒꯤ ꯋꯥꯈꯜꯅ ꯑꯗꯨꯒꯨꯝꯕ ꯃꯥꯟꯗꯕ ꯁꯨꯝ ꯍꯥꯏꯗꯤ ꯗꯤꯄꯥꯔꯠꯃꯦꯟꯗ ꯑꯣꯏꯅ ꯆꯥꯗꯣꯏꯅꯤꯅ ꯁꯤꯜꯂꯒ ꯇꯧꯗꯣꯏꯔ ꯁꯤꯅꯦ
ꯑꯩ ꯑꯗꯨꯝ ꯃꯥꯥꯟꯗꯦ ꯆꯥꯛ ꯀꯧꯕꯤꯗꯧ ꯃꯥꯜꯂꯦ ꯌꯥꯝ
ꯀꯣ ꯂꯦꯇꯔꯗ ꯀꯅꯥꯅ ꯎꯝ ꯈꯪꯗꯦ ꯂꯦꯠꯇ ꯇꯧꯔꯛꯄꯁꯨ ꯌꯥꯏ ꯈꯪꯗꯦ ꯕꯐꯦꯠ ꯇꯧꯔꯛꯄꯁꯨ ꯌꯥꯏ ꯀꯅꯥꯅ ꯈꯪꯕ
ꯎꯝ ꯎꯝ
ꯑꯗꯨ ꯀꯩꯅꯣ ꯆꯠꯂꯨꯕꯒꯤ ꯄꯩꯁꯥꯗꯨꯅꯦ ꯍꯥꯏꯗꯥꯏꯅꯦ ꯃꯣꯏ ꯑꯣꯖꯥꯉꯩꯒꯤ
ꯃꯅꯦ
ꯎꯝ ꯑꯗꯨꯗꯤ ꯌꯥꯎꯔꯨ ꯌꯥꯏ ꯀꯩꯅꯣ ꯆꯠꯍꯣꯛꯑꯥ ꯂꯣꯏꯔꯦ ꯅꯠꯇ꯭ꯔꯥ
ꯃꯥꯅꯦ ꯑꯩꯅꯥ ꯍꯥꯏꯖꯦ ꯐꯔꯤꯗꯅꯦꯕ
ꯗ ꯐ꯭ꯔꯤꯗꯅꯦ ꯍꯥꯏꯕ ꯆꯥꯊꯣꯛꯑꯒ ꯂꯣꯏꯔꯦ ꯍꯥꯏꯕ
ꯍꯣꯏ ꯆꯥꯊꯣꯛꯎꯁꯦ ꯑꯗꯨ ꯅꯕꯨ ꯉꯥꯁꯥꯏꯗꯩ ꯂꯥꯛꯑꯣꯅ ꯍꯥꯏꯁꯦ ꯇꯥꯗꯔꯣ ꯅꯉꯣꯟꯗ ꯑꯩꯕꯨ ꯅꯪꯗꯕ ꯌꯥꯏ ꯑꯩꯕꯨ ꯅꯪꯗꯕ ꯌꯥꯏ
ꯅꯪ ꯅꯪꯗ꯭ꯔꯒ ꯑꯩꯅ ꯀꯃꯥꯏꯅ ꯆꯪꯗꯣꯏꯕ
ꯑꯦ ꯅꯪ ꯑꯩ ꯌꯥꯎꯗꯔ꯭ꯗꯤ ꯆꯪꯕꯥ ꯌꯥꯗꯕꯔ꯭ꯕ
ꯌꯥꯗꯤꯌꯦ
ꯑꯦ ꯏꯕꯥꯏꯅꯤ ꯀꯩꯅꯣ ꯆꯠꯁꯤꯒ ꯍꯥꯏꯅꯗꯥꯏꯅꯦ ꯐꯤꯔꯣ ꯀꯩꯅꯣ ꯐꯤꯔꯣꯜ ꯂꯩꯕꯗꯨꯁꯨ
ꯍꯥꯏꯅꯕꯟ ꯅꯪ ꯉꯟꯇꯥꯅ ꯂꯥꯛꯑꯣ ꯆꯥꯛ ꯆꯥꯗꯕꯤꯗ ꯂꯥꯛꯑꯣ ꯑꯥꯗ ꯆꯥꯛ ꯆꯥꯗꯣꯔꯤꯕꯅꯤꯅ ꯉꯟꯇꯥ ꯍꯥꯏꯒꯠꯂꯛꯑꯣ ꯀꯩꯅꯣ
ꯑꯥ
ꯅꯣꯏ ꯇꯥꯃꯣꯗꯣ ꯑꯌꯨꯛꯇ ꯄꯨꯡ ꯀꯌꯥꯗꯅꯣ ꯊꯕꯛ ꯆꯠꯂꯤꯗꯣ
ꯎꯝ ꯃꯄꯟ ꯇꯔꯥ ꯑꯗꯥꯏ ꯆꯠꯄ ꯑꯣꯏꯔꯝꯅꯤ
ꯃꯥꯄꯟ ꯌꯧꯗ꯭ꯔꯤ ꯀꯥꯟꯗ ꯂꯥꯛꯑꯣ
ꯏꯁ ꯍꯝ ꯍꯝ ꯅꯪꯋꯥꯏꯗꯣ
ꯅꯪ ꯋꯥꯔꯤꯗꯨꯗꯤ ꯀꯥꯏ
ꯑꯩ ꯂꯥꯛꯇꯣꯏꯁꯦ ꯄꯥꯏꯔꯒ ꯅꯠꯇꯦꯀꯣ ꯒꯥꯔꯤ ꯃꯊꯥꯡ ꯃꯊꯥꯡ ꯇꯣꯡꯉ ꯂꯥꯛꯇꯣꯏꯁꯦ
ꯑꯩ ꯅꯣꯏ ꯇꯥꯃꯣꯏ ꯒꯥꯔꯤꯗ ꯌꯥꯎꯔꯣ ꯍꯥꯏꯕ
ꯌꯥꯎꯔꯛꯑꯁꯨ ꯃꯊꯥꯡ ꯑꯃꯨꯛ ꯇꯣꯡꯅ ꯇꯣꯡꯅꯔꯣꯏꯗ꯭ꯔꯣ ꯑꯅꯤꯔꯛ
ꯃꯊꯥꯡ ꯇꯣꯡꯅꯗꯅꯕ ꯅꯣꯏ ꯇꯥꯃꯣ
ꯀ꯭ꯋꯥꯛꯀꯩꯊꯦꯜꯗꯩ ꯑꯃꯨꯛ ꯇꯣꯡꯉꯅꯤ ꯀꯋꯥ꯭ꯛꯀꯩꯊꯦꯜ ꯕꯖꯥꯔꯗꯩ ꯑꯃꯨꯛ ꯆꯠꯂ ꯑꯃꯨꯛ ꯇꯣꯡꯉꯅꯤ
ꯅꯣꯏ ꯇꯥꯃꯣꯗꯣ ꯃꯌꯥꯏ ꯂꯝꯕꯤꯗ ꯆꯠꯂꯣꯏꯌꯣ ꯑꯗꯨ ꯅꯨꯃꯤꯠꯇꯨꯃ
ꯎꯝ
ꯑꯗꯨꯒ ꯃꯌꯥꯏ ꯂꯝꯕꯤꯗ ꯅꯪ ꯊꯅꯝꯃꯣ ꯌꯥꯔꯦ
ꯇ꯭ꯔꯥꯐꯤꯛꯇꯨꯗ ꯑꯩꯉꯣꯟꯗ ꯀꯣꯟ ꯆꯠꯂꯣ ꯍꯥꯏꯔꯛꯄꯨ ꯍꯥꯏꯔꯛꯄ ꯌꯥꯏ
ꯀꯔꯤꯒꯤ
ꯍꯥꯏꯔꯛ ꯊꯟ ꯒꯟ
ꯑꯗꯨꯒ ꯑꯗꯨꯈꯛꯄꯨ ꯅꯣꯡꯃꯈꯛꯄꯨ ꯊꯤꯟꯕꯤꯕ ꯌꯥꯕꯗꯨꯕꯨ
ꯑꯩꯖꯦ ꯑꯉꯥꯡ ꯅꯠꯇ꯭ꯔꯦꯅꯦ ꯑꯍꯟꯅꯤ
ꯏꯁ ꯌꯥꯝ ꯑꯍꯟ ꯁꯥꯖꯅꯤꯡꯉꯦ
ꯍꯤ ꯍꯤ ꯃꯁꯛꯇꯨꯒ ꯌꯥꯝ ꯋꯥꯅ ꯁꯥꯖꯅꯤꯡꯉꯦꯗꯤ ꯀꯩꯅꯣ ꯀꯝ ꯇꯨꯗ ꯄꯣꯏꯟ ꯑꯥꯏ ꯑꯦꯝ ꯑꯍꯟ ꯑꯣꯀꯦ
ꯍꯨꯝ ꯌꯥꯝ ꯑꯍꯟ ꯑꯣꯏꯅꯤ ꯅꯪ
ꯃꯥꯅꯦ ꯀꯩꯅꯣ
ꯑꯣꯏꯅꯤ ꯑꯣꯏꯅꯤ ꯃꯄꯥꯟꯗ ꯆꯠꯂꯣ ꯆꯥꯛ ꯇꯣꯛꯄꯒ ꯍꯤꯞꯆꯤꯟꯒꯅꯣ ꯏꯕꯦꯝꯃ
ꯕꯦꯝꯃ ꯑꯩꯁꯦ ꯋꯥꯛꯀꯤꯡ ꯔꯥꯎꯟ ꯑꯃ ꯆꯠꯂꯨꯔꯕꯒꯅꯦ ꯂꯥꯛꯄꯁꯦ ꯋꯥꯀꯤꯡ ꯆꯠꯂꯤꯉꯩꯗ ꯑꯉꯥꯡꯗꯨ ꯅꯣ ꯋꯥꯏꯁꯥꯅꯖꯦ ꯍꯥꯏꯔꯛꯑꯝꯕ ꯑꯩꯅ ꯁꯣꯝꯗ ꯋꯥꯥꯛꯀꯤꯡ ꯆꯠꯂ ꯁꯣꯔꯣꯛ ꯃꯄꯥꯟꯗ ꯐꯝ ꯂꯩꯔꯕꯅꯤꯅ ꯋꯥꯔꯤꯁꯥꯟꯅꯕꯗꯣ ꯌꯥꯔꯣꯏꯗꯕ ꯑꯗꯒꯤ ꯌꯥꯔꯣꯏꯅ ꯍꯥꯏꯔꯦ ꯑꯩꯅ ꯑꯃꯨꯛ ꯍꯜꯂꯛꯑꯒ ꯑꯃꯨꯛ ꯁꯥꯟꯅꯖꯦ ꯍꯥꯏꯔꯀꯥꯟ ꯃꯥꯅ ꯉꯥꯛꯇꯪ ꯉꯥꯏꯈꯣ ꯑꯃꯨꯛ ꯍꯥꯏꯔꯛꯑꯦ
ꯎꯝ
ꯍꯪꯉꯕ ꯑꯩꯖꯦ ꯋꯥꯛꯀꯤꯡ ꯆꯠꯂꯨ ꯈꯣꯏꯃꯥ ꯒꯨ ꯁꯦ ꯑꯩꯈꯣꯏꯒꯤ ꯃꯅꯤꯡ ꯑꯁꯣꯝꯗꯩ ꯔꯥꯎꯟ ꯀꯣꯏꯔꯦ ꯁꯣꯔꯣꯛ ꯂꯝꯕꯤꯗ ꯑꯃꯨꯛ ꯊꯣꯛꯂꯦ ꯗꯩ ꯃꯨꯈꯣꯏ ꯁꯤꯒꯤ ꯔꯥꯎꯟ ꯀꯣꯏꯕꯌꯥꯕꯖꯦ ꯗꯨꯝ ꯊꯣꯛꯂꯛꯑꯦ ꯊꯣꯛꯂꯒ ꯑꯃꯨꯛ ꯁꯣꯔꯣꯛ ꯂꯝꯕꯤꯗ ꯑꯃꯨꯛ ꯌꯧꯔꯦ ꯁꯣꯛꯇꯦ ꯑꯃꯨꯛ ꯆꯪꯉꯛꯑꯒ ꯌꯨꯝ ꯂꯥꯛꯏꯁꯦ
ꯎꯝ ꯔꯥꯎꯟꯗꯨꯝꯇꯪ ꯀꯣꯏꯕꯒꯤꯔ ꯅꯪꯪꯅ ꯋꯥꯛꯀꯤꯡ ꯃꯌꯥꯝ ꯆꯠꯂꯦꯒ ꯍꯥꯏꯔꯤꯁꯦ
ꯆꯠꯂꯦꯃꯦ ꯔꯥꯎꯟ ꯑꯦ ꯍꯝ
ꯅꯣꯏꯔꯥꯎꯟꯗꯣ ꯀꯩꯁꯨꯌꯥꯝ ꯆꯥꯎꯗꯦ ꯀꯩꯁꯨ
ꯏꯃꯥ ꯔꯥꯎꯟ ꯍꯥꯏꯗꯤ ꯑꯁꯣꯝ ꯀꯩꯐꯥ ꯔꯣꯝꯒꯤ ꯂꯝꯕꯤ ꯁꯨꯝ ꯃꯅꯤꯡꯂꯣꯝꯗ ꯑꯃꯨꯛ ꯆꯠꯂꯨꯔꯦ ꯃꯅꯤꯡꯂꯣꯝꯗ ꯊꯣꯛꯂꯛꯑꯒ ꯑꯃꯨꯛ ꯁꯨꯝ ꯃꯃꯥꯡ ꯆꯠꯂꯨꯔꯝꯅꯦ ꯃꯃꯥꯡꯗꯩ ꯑꯃꯨꯛ ꯍꯜꯂꯛꯏꯅꯦ
ꯎꯝ ꯑꯗꯨꯅ ꯋꯥꯔꯦꯕ
ꯎꯝ ꯑ
ꯅꯣꯡꯁꯦ ꯇꯥꯈꯤꯗꯧ ꯃꯥꯜꯂꯦ
ꯇꯥꯈꯤꯗꯧ ꯃꯥꯜꯂꯦ ꯅꯣꯡꯗꯨꯁꯨ
ꯑꯇꯤꯌꯥꯁꯦ ꯑꯃꯠꯇ ꯎꯗꯦ ꯊꯋꯥꯟꯃꯤꯆꯥꯛ
ꯀꯥꯏꯒꯤ
ꯊꯥꯁꯨ ꯊꯣꯛꯇꯦ ꯊꯋꯥꯟꯃꯤꯆꯥꯛꯁꯨ ꯊꯣꯛꯇꯦ ꯑꯃꯠꯇ ꯊꯣꯛꯇꯦ ꯅꯣꯡ ꯇꯥꯔꯛꯈꯤꯅꯤ ꯅꯣꯡ ꯃꯪꯉꯒ ꯂꯩꯔꯦ ꯑꯍꯤꯡ ꯇꯥꯔꯗꯤ ꯅꯨꯡꯉꯥꯏꯅꯤ
ꯏꯁ ꯏꯦꯟꯖꯤꯜꯂꯦ ꯑꯩ ꯀꯩꯅꯣꯝꯗ ꯍꯥꯏꯌꯦꯡꯄꯦ ꯈꯣ ꯁꯔꯦ ꯀ ꯍꯣꯏ ꯕ꯭ꯔꯦꯛ ꯐꯥꯔꯒꯦ ꯅꯍꯥꯟꯒꯤ ꯕꯁꯀꯤꯗꯣ
ꯎꯝ ꯏꯩꯅ ꯃꯤꯆꯥꯥꯟꯅꯦꯩꯒꯥꯏꯅ ꯁꯛꯇꯨꯒ ꯂꯚꯦꯟ ꯐꯥꯔꯁ ꯁꯥꯏꯠꯀ ꯍꯥꯏꯗꯣꯔꯕ
ꯍꯣꯏ ꯑꯣꯏꯗꯣꯏꯅꯤ ꯑꯗꯨꯒꯨꯝꯕ ꯀ
ꯃꯃꯤꯠ ꯈꯥꯛꯂꯛꯑꯦ ꯅꯪꯒꯤ ꯚꯍꯥꯏꯗꯣ ꯍꯥꯏꯔꯨꯕ
ꯑꯩ ꯃ ꯆ ꯃꯒꯅꯅꯥꯑ ꯅ ꯃꯔꯤꯗ ꯁꯁ ꯀꯩꯅꯣꯝ ꯇꯧꯔꯦꯀꯣ ꯁꯤꯗꯤ ꯌꯥꯗ꯭ꯔꯦꯀꯣ ꯐꯤꯂꯝꯒꯦ ꯇꯥꯏ
ꯌꯥꯗ꯭ꯔꯦꯀꯣ ꯌꯥꯗ꯭ꯔꯦꯀꯣ ꯂꯤꯡ ꯑꯃ ꯂꯩꯅꯕ ꯃꯥꯜꯂꯤꯗ
ꯑꯗꯨꯗ ꯁꯤꯗꯤ ꯑꯩꯕꯨ ꯍꯌꯦꯡꯉꯦꯛꯇ
ꯊꯣꯡꯒꯥꯗ ꯍꯦꯛꯇ ꯃꯁꯛꯁꯨ ꯈ ꯃꯁ ꯈꯪꯍꯧꯕ ꯅꯠꯇ꯭ꯔꯣ ꯃꯃꯤꯡꯗꯨ ꯈꯤꯇꯪꯒ ꯈꯪꯉꯝꯃꯗꯤꯀꯣ ꯍꯦꯛꯇ ꯊꯤ ꯌꯥꯝꯕꯅꯦꯕ ꯁ ꯁꯣꯁꯜ ꯃ ꯃꯤꯗꯤꯌꯥꯖꯤꯗ
ꯃꯥꯅꯦ ꯊꯤꯉꯁꯦ ꯑꯁ ꯃꯥꯃꯤꯡꯇꯣ ꯈꯪꯉꯝꯝꯕꯁꯨ ꯎ ꯊꯤ ꯌꯥꯕ꯭ꯔ
ꯗꯤ ꯅꯠꯇ꯭ꯔꯥ
ꯑꯥ ꯑꯩꯣꯏ ꯍꯥꯟꯅꯦꯟ ꯁꯛꯇꯨ ꯆꯠ ꯆ
ꯃꯃꯤ ꯆꯇꯪꯒꯥꯏ ꯀꯩꯒꯨꯝꯕ ꯒ꯭ꯔꯦꯖꯨꯑꯦꯁꯟ ꯂꯣꯏꯕ ꯑꯉꯥꯡ ꯑꯣꯏꯔꯝ ꯇꯥꯔꯗꯤ ꯃꯊꯪ ꯆꯍꯤꯗ ꯍꯥꯏ ꯂꯥꯛꯑꯗꯤ ꯅꯪ ꯎꯝ ꯑꯗꯨꯅ ꯂꯩꯗꯒꯣ
ꯍꯩꯅꯕꯩ ꯋꯥꯔꯤꯁꯤꯗ ꯇꯥꯏ ꯑꯩ ꯆ ꯁ ꯁꯨꯔ ꯂꯩꯔꯦ ꯀꯃꯔ
ꯑ ꯃꯤ ꯈꯨꯗꯤꯡꯒꯤ ꯗꯤꯄꯥꯔꯠꯃꯦꯟ ꯈꯨꯗꯤꯡꯒꯤ ꯍꯣꯏ ꯍꯣꯏ ꯍꯣꯏ
ꯊꯝꯃꯒꯦ ꯌꯥꯔꯦ ꯅꯪꯒꯤ ꯋꯥꯔꯤꯗꯣ ꯃꯊꯪꯗ ꯑꯃꯨꯛ ꯇꯧꯔꯁꯦ
ꯑꯃ ꯇꯃ
ꯇꯥꯃꯣꯗꯣ